ꯑꯣ ꯆꯥꯛ ꯆꯥꯔꯕꯣ
ꯆꯥꯔꯦ
ꯀꯩ ꯏꯟꯁꯥꯡ ꯆꯥꯔꯒꯦ ꯎꯝ ꯆꯥꯔꯦ ꯀꯩ ꯌꯦꯟꯁꯥꯡ ꯆꯥꯕꯅꯣ
ꯍꯋꯥꯏ ꯊꯣꯡꯉꯦ
ꯑꯣ ꯑꯩ ꯑꯩꯈꯣꯏꯒꯤꯗꯤ ꯀꯩꯅꯣ ꯆꯥꯔꯦ ꯑꯥ ꯊꯋꯥꯏ ꯊꯣꯡꯁꯨ ꯍꯥꯎꯕꯅꯦ ꯃꯣꯔꯣꯛ ꯃꯠꯄ ꯑꯃꯒꯨꯝꯕꯒ ꯌꯥꯎꯔꯒ ꯀꯣ
ꯎꯝ
ꯑꯩꯈꯣꯏꯒꯤꯗꯤ ꯀꯩꯅꯣ ꯊꯣꯡꯉꯦ ꯏꯟꯖꯥꯡꯗꯣ ꯏꯟꯖꯥꯡ ꯌꯥꯝ ꯌꯥꯝꯃꯦꯕꯀꯣ
ꯑꯥ
ꯇꯨꯔꯦꯟꯗꯒꯤ ꯏꯟꯁꯣꯟꯕꯗꯒꯤ ꯐꯥꯔꯛꯄꯒꯤ ꯀꯩꯅꯣꯁꯨ ꯌꯥꯎꯔꯦꯕ ꯉꯥꯈꯥ ꯇꯣꯞꯄꯗꯣ
ꯎꯝ
ꯑꯗꯨꯁꯨ ꯌꯥꯎꯔꯦ ꯑꯗꯒꯤ ꯑꯃ ꯆꯩꯔꯥꯎꯕꯗꯒ ꯍꯥꯞꯄ ꯑꯍꯩ ꯑꯃ ꯂꯩꯕꯅꯦ ꯑꯗꯨꯒꯤ ꯀꯥꯡꯁꯣꯏ ꯑꯃꯁꯨ ꯌꯥꯎꯔꯦ ꯑꯗꯨꯒꯤ ꯃꯅꯥꯏ ꯀꯥꯡꯁꯣꯢ ꯑꯃꯁꯨ ꯌꯥꯎꯔꯦ ꯑꯗꯨꯗꯨꯒ ꯑꯗꯨꯝ ꯁꯤꯡꯖꯨ ꯀꯩꯀꯥ ꯈꯔ ꯇꯧꯔꯒ ꯕꯣꯔꯥ ꯑꯗꯨꯃꯋꯥꯏ ꯈꯔ ꯇꯧꯔꯒ ꯆꯥꯔꯦ
ꯌꯥꯝ ꯍꯥꯎꯕ ꯃꯊꯦꯟꯅꯤꯅꯦ ꯑꯗꯨꯗꯤ
ꯑꯥ ꯑꯍꯥꯎꯕ ꯉꯥꯛꯇ ꯆꯥꯅꯤꯡꯉꯤꯗꯅꯀꯣ
ꯎꯝ
ꯑꯗꯨꯅꯤꯗ ꯑꯍꯥꯎꯕ ꯉꯥꯛꯇ ꯆꯥꯁꯤꯜꯂꯦ
ꯑꯩꯈꯣꯏꯗꯤ ꯃꯣꯔꯣꯛ ꯃꯦꯠꯄ ꯑꯃ ꯌꯥꯎꯔꯦ ꯑꯗꯨꯒ ꯆꯥꯃꯦꯠ ꯈꯔꯒ ꯀꯣꯠꯂꯦ ꯑꯗꯨꯒ ꯑꯣꯏꯅ ꯆꯥꯔꯦ
ꯎꯝ ꯍꯧꯖꯤꯛꯀꯥꯟꯁꯤꯕꯨ ꯀꯃꯥꯏ ꯀꯃꯥꯏ ꯇꯧꯔꯤꯒꯦ ꯅꯨꯡꯉꯥꯏꯔꯤꯕꯣ
ꯎꯝ ꯅꯨꯡꯉꯥꯏꯔꯤ ꯍꯥꯏꯇꯥꯢ ꯁꯨꯝ ꯂꯩꯔꯤ ꯊꯕꯛ ꯑꯇꯩ ꯑꯇꯩ ꯀꯩꯇꯧꯗꯧ ꯂꯩꯇꯥꯃꯤꯅ
ꯑꯥ ꯂꯥꯏꯔꯤꯛ ꯂꯥꯏꯁꯨꯒ ꯌꯥꯝ ꯄꯥꯁꯤꯜꯂꯥꯕ꯭ꯔꯣ ꯀꯃꯥꯏꯅ ꯇꯧꯔꯒꯦ
ꯍꯥ ꯄꯥꯔꯤꯕꯗꯨꯅꯤ ꯈꯔꯗꯤ ꯑꯗꯨꯝ ꯌꯦꯡꯁꯤꯜꯂꯤ ꯅꯪꯗꯤ ꯀꯃꯥꯏꯅ ꯇꯧꯔꯤꯒꯦ ꯅꯨꯡꯉꯥꯏꯔꯤꯕꯣ
ꯑꯁ ꯈꯪꯗꯦꯗ ꯑꯗꯨꯝ ꯁꯥꯒ ꯁꯥꯕꯅꯦ ꯑꯗꯨꯅ ꯑꯗꯨꯝ ꯆꯥꯛ ꯇꯣꯛꯑꯒ ꯑꯗꯤ ꯑꯗꯨꯝ ꯇꯧꯐꯝ ꯈꯪꯗꯕꯅꯤꯅ ꯑꯗꯨꯝ ꯇꯨꯝꯕ ꯑꯗꯩ ꯉꯍꯥꯛ ꯑꯃꯨꯛ ꯇꯨꯝꯕ ꯐꯣꯟ ꯑꯃꯨꯛ ꯌꯦꯡꯕ ꯑꯗꯨꯃꯥꯏꯅ ꯑꯃꯨꯛ ꯆꯥꯕ ꯁꯨꯃꯥꯏꯅ ꯇꯧꯔ ꯂꯩꯔꯦ ꯑꯗꯨꯅ ꯀꯩ ꯍꯥꯏꯅꯤ ꯏꯁꯥꯁꯦ ꯌꯥꯝ ꯅꯣꯏꯈꯠꯂꯦꯕ ꯍꯛꯆꯥꯡꯗꯣ ꯌꯥꯝꯅ ꯂꯨꯝꯕ ꯍꯦꯟꯒꯠꯂꯦ ꯑꯗꯨꯗꯒꯤ ꯆꯥꯕ ꯊꯛꯄꯒꯨꯝꯕꯗꯣ ꯈꯔ ꯁꯨꯝ ꯁꯦꯝꯒꯦꯅ ꯈꯜꯂꯤꯅꯤ ꯍꯥꯏꯗꯤ ꯆꯥꯕ ꯊꯛꯄꯁꯦ ꯊꯥꯎꯒꯨꯝꯕ ꯌꯥꯝ ꯆꯥꯁꯤꯟꯗꯕꯤꯗ ꯂꯩꯗꯅ ꯆꯝꯐꯨꯠ ꯀꯨꯝꯕ ꯑꯗꯩ ꯑꯆꯝꯕꯛ ꯃꯨꯟꯕꯅ ꯈꯔ ꯅꯝꯅ ꯆꯥꯔꯒ ꯑꯗꯨꯒ ꯆꯥꯛ ꯑꯣꯏꯅ ꯆꯥꯕꯁꯤꯁꯨ ꯆꯥꯛꯅ ꯈꯤꯇꯪꯇꯪ ꯆꯥꯔꯒ ꯏꯟꯁꯥꯡꯒꯨꯝꯕ ꯍꯥꯏꯗꯤ ꯑ ꯆꯝꯐꯨꯠꯀꯨꯝꯕ ꯀꯩꯒꯨꯝꯕ ꯑꯆꯝꯕꯅ ꯌꯥꯝꯅ ꯆꯥꯔꯒ ꯑꯗꯨꯃꯥꯏꯅ ꯑꯥ ꯁꯦꯝꯒꯦ ꯈꯜꯂꯤꯅꯦ ꯐꯤꯒꯔꯁꯦ ꯍꯥꯏꯕꯗꯤ ꯎꯝ ꯌꯥꯝ ꯅꯣꯏꯃꯜꯂꯁꯨ ꯐꯖꯗꯦꯗꯅꯀꯣ
ꯍꯨꯏꯌꯦ
ꯑꯗꯨ ꯉꯩ ꯑꯃꯥꯏꯅ ꯆꯔꯥꯒꯨꯝꯕꯁꯨ ꯍꯦꯟꯗꯕꯤꯗ ꯍꯥꯏꯗꯤ ꯆꯔꯥ ꯍꯦꯜꯂꯗꯤ ꯆꯈꯥꯎꯒꯨꯝꯕꯁꯨ ꯍꯛ ꯆꯥꯡꯗꯁꯨ ꯁꯣꯛꯏꯗꯅ ꯆꯔꯥ ꯍꯦꯟꯕꯁꯦ ꯌꯥꯝ ꯐꯠꯇꯦꯗꯅ ꯑꯗꯨꯗꯨ ꯑꯗꯨꯅ ꯑꯗꯨꯃꯥꯏꯅ ꯇꯧꯋꯦ ꯈꯟꯕꯅꯦ ꯅꯪ ꯑꯃ ꯆꯨꯝꯕꯥ ꯆꯣꯡꯕ ꯆꯠꯄꯗꯣ ꯑꯗꯨꯝ ꯆꯠꯂꯤꯕ꯭ꯔꯣ ꯑꯌꯨꯛꯇꯣ ꯑꯣ ꯁꯦꯟ ꯆꯠꯄꯗꯩ ꯆꯠꯈꯤꯗ꯭ꯔꯦꯕ
ꯑꯥ ꯑꯗꯨ ꯑꯗꯨꯝ ꯆꯣꯡꯉꯤ ꯏꯁꯥ ꯑꯗꯨꯝ ꯅꯨꯡꯁꯨ ꯅꯨꯡꯉꯥꯏꯗꯣꯏꯅꯦ ꯍꯥꯏꯗꯤ ꯃꯇꯝꯗꯣ ꯈꯔ ꯐꯔꯛ ꯇꯥꯕ ꯑꯣꯏꯕꯒꯤ
ꯑꯥ
ꯑꯗꯨ ꯆꯣꯡꯉꯨꯗꯤ ꯍꯥꯏꯗꯤ ꯑꯗꯨꯝ ꯃꯥꯏꯟꯁꯨ ꯈꯔ ꯐ꯭ꯔꯦꯁ ꯑꯣꯏꯊꯣꯛꯑꯦꯕ ꯗꯤ ꯏꯁꯥ ꯂꯨꯝ ꯂꯨꯝꯗꯥꯕꯁꯨ ꯂꯩ ꯆꯔ ꯈꯔ ꯌꯥꯡꯈꯠꯂꯒ ꯑꯗꯨꯝ ꯆꯥꯟꯅꯕ ꯑꯣꯏꯇꯥꯥꯔꯒꯁꯨ ꯏꯁꯥꯅ ꯃꯦꯟꯇꯦꯟ ꯇꯧꯔꯒ ꯑꯗꯨꯝ ꯆꯥꯕꯗꯣ ꯉꯝꯃꯦꯗꯅ
ꯎꯝ ꯑꯗꯨꯕꯨꯗꯣ ꯍꯥꯏꯗꯤ ꯑꯗꯨ ꯆꯣꯡꯕ ꯆꯠꯄꯗ ꯁꯨꯝ ꯃꯥꯈꯣꯏ ꯋꯥꯈꯜꯁꯦ ꯏꯁꯇ꯭ꯔꯦꯁ ꯀꯨꯝꯕ ꯂꯩꯕ ꯋꯥꯛ ꯈꯔꯝ ꯋꯥꯕ ꯑꯗꯒꯤ ꯍꯥꯏꯗꯤ ꯍꯛꯆꯥꯡ ꯑꯗꯒꯤ ꯈꯣꯡ ꯈꯨꯨꯠ ꯑꯗꯨꯒꯨꯝꯕ ꯅꯨꯡꯉꯥꯏꯇꯕꯁꯨ ꯂꯣꯏꯅ ꯐꯩꯌꯦꯅ ꯇꯥꯏꯌꯦꯕꯀꯣ ꯑꯩꯅ ꯇꯥꯕꯗꯣ
ꯑ ꯐꯩ ꯑꯍꯟ ꯍꯜꯂꯛ ꯄꯥ ꯀꯥꯍꯦꯟꯅ ꯈꯋ꯭ꯥꯏꯗꯤ ꯑꯍꯟ ꯑꯣꯏꯁꯤꯜꯂꯑꯕꯒꯤ ꯈꯣꯡ ꯇꯥꯡ ꯇꯥꯡ ꯌꯥꯔ
ꯀꯩ ꯉꯝꯁꯤꯜꯂꯛꯇꯕ ꯑꯗꯨꯝꯕꯁꯨ ꯑꯗꯨꯝ ꯉꯝꯍꯜꯂꯤꯅꯦ ꯍꯥꯏ ꯑꯗꯒꯤ ꯍꯥꯏꯗꯤ ꯑꯗꯨꯁꯨ ꯑꯩꯈꯣꯏꯅ ꯆꯥꯔꯒ ꯐꯝꯃꯒ ꯍꯩ ꯊꯕꯛ ꯑꯃ ꯇꯧꯕ ꯍꯥꯏꯁꯦ ꯑꯗꯨꯝ ꯐꯝꯃꯒ ꯈꯣꯠꯂꯜꯂ ꯇꯧꯕꯅ ꯑꯌꯥꯝꯕꯅꯤꯗꯅꯀꯣ
ꯑꯥ
ꯑꯗꯨꯗꯨꯅ ꯍꯥꯏꯗꯤ ꯏꯁꯥꯁꯦ ꯑꯩꯈꯣꯏꯒꯤ ꯑꯦꯛꯁꯔꯁꯥꯏꯁ ꯍꯥꯏꯁꯦ ꯂꯦꯡꯕ ꯈꯣꯠꯄ ꯌꯥꯎꯔꯛꯇ꯭ꯔꯒꯗꯤ ꯏꯁꯥ ꯆꯥꯎꯈꯠꯄ ꯍꯛꯆꯥꯡ ꯂꯨꯝ ꯁꯤꯜꯂꯛꯄ ꯁꯤꯒꯨꯝꯕꯁ ꯁꯤ ꯃꯌꯥꯝꯁꯦ ꯑꯣꯏꯍꯜꯂꯛꯏꯅꯤꯗꯅ ꯈꯣꯡ ꯈꯨꯨꯠ ꯇꯥꯡ ꯅꯥꯁꯤꯜꯂꯛꯄ
ꯎꯝ
ꯈꯣꯡ ꯅꯁꯤꯜꯂꯛꯄ ꯑꯁꯤꯒꯨꯝꯕ ꯃꯌꯥꯝ ꯑꯃꯁꯦ ꯑꯣꯏꯍꯜꯂꯛꯏꯅꯤꯗꯅ ꯑꯗꯨꯗꯨꯅ ꯑꯩꯁꯨ ꯆꯠꯁꯤꯔꯥꯅ ꯈꯜꯂꯤꯅꯦ ꯍꯥꯏꯗꯤ ꯑꯌꯨꯛꯇꯣ ꯑꯗꯨꯝ ꯑ ꯁꯥꯖꯦꯜ ꯑꯃꯁꯨ ꯑꯣꯏꯖꯕ ꯏꯁꯥꯒꯤ ꯑꯗꯨꯒ ꯏꯁꯥꯁꯨ ꯎꯝ ꯍꯥꯏꯗꯤ ꯏꯁꯥꯒꯤ ꯍꯛꯆꯥꯡꯁꯦ ꯑꯁꯤꯁꯤꯁꯨ ꯐꯖ ꯃꯦꯟꯇꯦꯟ ꯇꯧꯔ ꯊꯝꯕ ꯉꯝꯕ
ꯍꯣꯏ ꯌꯥꯏ ꯑꯗꯨ ꯅꯪꯅ ꯐꯕꯅꯤ
ꯍꯣꯏ ꯑꯗꯨꯅꯦ ꯍꯛꯆꯥꯡ ꯐꯕꯅ ꯂꯟꯅꯤ ꯍꯥꯏꯅꯩꯗꯅꯀꯣ
ꯑꯣ ꯈꯖꯤꯛ ꯈꯛ ꯀꯥꯏꯊꯣꯛꯑꯁꯨ ꯏꯁꯥꯗꯗꯤ ꯍꯦꯟꯅ ꯌꯥꯝ ꯐꯕꯗꯤ ꯑꯣꯏꯗꯣꯏꯅꯤꯗꯅ
ꯑꯥ꯫
ꯑꯇꯣꯞ ꯑꯇꯣꯞꯄ꯫ ꯆꯤꯟꯖꯥꯛꯇ ꯐꯖꯅ ꯇꯧ ꯉꯝ ꯆꯥꯖ ꯇꯥꯔꯒꯁꯨ
ꯍꯣꯏ꯫
ꯍꯥꯏꯗꯤ ꯑꯦꯛꯁꯔꯁꯥꯏꯁ ꯌꯥꯎꯗ꯭ꯔꯗꯤ ꯀꯩꯁꯨ ꯉꯝꯃꯣꯏꯕ꯫ ꯍꯨꯃꯥꯡ ꯇꯥꯊꯣꯛꯄ ꯑꯗꯒꯤ ꯁꯨꯝ ꯐꯝꯖꯤꯜꯂꯒ ꯑꯩꯈꯣꯏ ꯊꯕꯛ ꯇꯧꯔꯁꯨ ꯑꯥ ꯁꯨꯝ ꯍꯥꯏꯗꯤ ꯇꯧꯖꯩ ꯍꯥꯏꯕꯩ ꯈꯛꯇꯅꯦ ꯑꯗꯣ ꯀꯥ ꯍꯦꯟꯅ ꯁꯨꯅ ꯇꯧꯕꯗꯤ ꯑꯣꯏꯗꯕꯅꯤꯅ ꯑꯗꯨꯒꯤ ꯑꯦꯛꯁꯔꯁꯥꯏꯁꯇꯤ ꯌꯥꯝ ꯃꯔꯨ ꯑꯣꯏꯌꯦꯅ꯫
ꯍꯣꯏ ꯂꯦꯡ ꯑꯣꯠꯄ ꯍꯥꯏꯕ ꯍꯥꯏꯗꯤ ꯍꯨꯃꯥꯡ ꯇꯥꯊꯣꯛꯄꯒꯤ ꯁꯔꯨꯛꯁꯦ ꯑꯩꯈꯣꯏꯅ ꯆꯥꯁꯤꯜꯂꯤꯈꯩꯁꯦ ꯑꯩꯈꯣꯏꯅ ꯍꯨꯃꯥꯡ ꯇꯥꯊꯣꯛ ꯑꯒꯥ ꯍꯥꯏꯗꯤ ꯌꯥꯎꯗ꯭ꯔꯒꯗꯤ ꯑꯗꯨꯒꯨꯝꯕ ꯑꯃ ꯌꯥꯎꯗ꯭ꯔꯒꯗꯤ ꯍꯛꯆꯥꯡꯁꯦ ꯐꯔꯣꯏꯗ꯭ꯔꯤꯅꯤꯗꯅꯀꯣ꯫
ꯑꯥ꯫
ꯀꯩ ꯇꯧꯕ ꯍꯥꯏꯗꯤ ꯑꯗꯨ ꯍꯛꯆꯥꯡ ꯐꯠꯇ꯭ꯔꯗꯤ ꯂꯩꯅꯥ ꯇꯤꯟꯅꯥ ꯍꯥꯏꯗꯤ ꯍꯨꯃꯥꯡ ꯇꯥꯊꯣꯛꯄꯒꯨꯝꯕꯁꯦ ꯋꯥꯠꯂꯗꯤ ꯂꯩꯅꯥ ꯇꯤꯟꯅꯥ ꯃꯈꯜ ꯃꯈꯜ ꯃꯌꯥꯝ ꯑꯃ ꯅꯥꯍꯜꯂꯛꯇꯣꯏꯅꯦꯕ ꯑꯩꯈꯣꯏ ꯍꯛꯆꯥꯡꯁꯤꯗ꯫
ꯎꯝ꯫
ꯑꯗꯨꯅ ꯍꯛꯆꯥꯡ ꯄꯨꯛꯅꯤꯡ ꯋꯥꯈꯜ ꯍꯥꯏꯕꯁꯦ ꯐꯠꯇ꯭ꯔꯒꯗꯤ ꯑꯩꯈꯣꯏꯅ ꯍꯥꯏꯗꯤ ꯇꯧꯒꯦ ꯈꯟꯕ ꯊꯕꯛꯁꯦ ꯃꯥꯏ ꯄꯥꯛꯅ ꯐꯖꯅ ꯇꯧꯕ ꯉꯝꯃꯣꯏꯗ꯭ꯔꯤꯅꯦꯕ꯫ ꯑꯗꯨꯅ ꯍꯛꯆꯥꯡ ꯐꯕꯁꯤꯅ ꯈ꯭ꯋꯥꯏꯗꯒꯤ ꯂꯟꯅꯦꯅ ꯍꯥꯏꯁꯦ꯫
ꯎꯝ꯫
ꯑ ꯑꯍꯜ ꯂꯃꯟ ꯏꯄꯥ ꯏꯄꯨ ꯃꯌꯥꯝ ꯑꯃꯅ ꯑꯗꯣ ꯍꯧꯖꯤꯛ ꯇꯤ ꯆꯤꯟꯖꯥꯛꯁꯤꯁꯨ ꯃꯈꯜ ꯃꯈꯜ ꯃꯌꯥꯝ ꯑꯃ ꯊꯣꯛꯂꯛꯑꯦ ꯁꯤꯗꯩꯁꯨ ꯂꯥꯏꯅꯥꯁꯦ ꯃꯌꯥꯝ ꯑꯃ ꯑꯣꯏꯍꯜꯂꯛꯑꯦ ꯍꯥꯏꯕꯗꯤ ꯑꯩꯈꯣꯏꯅ ꯌꯨꯝꯗ ꯌꯥꯝꯅ ꯍꯥꯏꯗꯤ ꯑꯩꯈꯣꯏꯒꯤ ꯃꯍꯧꯁꯥꯒꯤ ꯑꯣꯏꯕ ꯍꯥꯔ ꯈꯛꯇ ꯁꯤꯖꯤꯟꯅꯔꯒ ꯈꯨꯠꯁꯦꯝꯒꯤ ꯑꯣꯏꯕ ꯍꯥꯔ ꯌꯥꯎꯗꯕꯤꯗ꯫ ꯑꯗꯨꯃꯥꯏꯅ ꯊꯥꯕ ꯏꯟꯁꯥꯡ ꯅꯥꯄꯤꯁꯦ ꯀꯌꯥ ꯂꯩꯁꯤꯜꯂꯛꯇ꯭ꯔꯦ ꯍꯥꯏꯇꯥꯔꯦ꯫ ꯁꯦꯟ ꯌꯥꯝ ꯐꯪꯅꯕ ꯃꯍꯩ ꯃꯔꯣꯡ ꯌꯥꯝꯅ ꯌꯥꯟꯅꯕ ꯁꯤꯒꯨꯝꯕ ꯂꯣꯏꯅ ꯈꯨꯠꯁꯦꯝꯒꯤ ꯑꯣꯏꯕ ꯍꯥꯔꯁꯤꯡꯁꯦ ꯌꯥꯝ ꯍꯥꯞꯄꯗꯒꯤ ꯑꯩꯈꯣꯏꯒꯤ ꯍꯛꯆꯥꯡꯗꯁꯨ ꯌꯥꯝꯅ ꯆꯥꯕ ꯃꯇꯝꯗ ꯌꯥꯝꯅ ꯁꯣꯛꯍꯜꯂꯦ꯫
ꯎꯝ ꯑꯗꯨꯅꯁꯨꯅꯦ ꯂꯩꯅꯥ ꯖꯥꯠ ꯖꯥꯠ ꯃꯌꯥꯝ ꯄꯨꯊꯣꯂꯛꯏꯁꯦ꯫
ꯑꯥ ꯑꯐꯕ ꯍꯥꯏꯗꯤ ꯑꯗꯨꯗꯨꯅ ꯀꯩꯊꯦꯜꯗꯒꯨꯝꯕ ꯌꯣꯟꯕꯁꯦ ꯃꯁꯛ ꯐꯖꯩ ꯍꯥꯏꯔꯁꯨ ꯂꯩꯔꯒ ꯆꯥꯗꯧꯕꯁꯦ ꯑ ꯇꯜꯂꯦꯕ ꯇꯁꯦꯡꯅ ꯍꯥꯏꯇꯥꯔꯒꯗꯤ ꯍꯧꯖꯤꯛ ꯏꯟꯁꯥꯡ ꯅꯥ ꯄꯤꯁꯦ ꯍꯧꯖꯤꯛ ꯍꯋꯥꯏ ꯊꯔꯥꯛ ꯃꯇꯝ ꯅꯠꯇꯦ ꯅꯠꯇ꯭ꯔꯥ ꯇꯁꯦꯡꯅ ꯍꯋꯥꯏ ꯊꯔꯥꯛ ꯍꯥꯏꯁꯦ ꯅꯤꯡ ꯊꯝ ꯊꯥ ꯃꯇꯝꯗ
ꯎꯝ꯫
ꯐꯪꯒꯗꯕꯅꯦ ꯑꯗꯣ ꯍꯧꯖꯤꯛꯇꯤ ꯑꯗꯨꯝ ꯐꯪꯉꯦ ꯆꯍꯤ ꯆꯨꯞꯄ ꯑꯃ ꯑꯗꯨꯝ ꯐꯪꯍꯜꯂꯦ꯫ ꯃꯥꯒꯤ ꯃꯃꯜ ꯇꯥꯡꯕ ꯍꯣꯡꯕ ꯑꯗꯨ ꯈꯛꯇꯅꯦ ꯑꯗꯨ ꯍꯥꯏꯗꯤ ꯃꯇꯝ ꯅꯠꯇꯅ ꯄꯨꯊꯣꯛꯂꯛꯏꯁꯦ ꯍꯥꯏꯗꯤ ꯃꯥꯒꯤ ꯃꯇꯝꯗꯨꯒ ꯅꯠꯇꯅ ꯄꯨꯊꯣꯔꯂꯛꯏꯁꯦ ꯄꯥꯟꯅꯕꯒꯤꯗꯃꯛꯇ ꯆꯥꯟꯅꯅ ꯄꯥꯟꯅꯕꯒꯤꯗꯃꯛꯇ ꯑꯩꯈꯣꯏꯅ ꯈꯨꯠ ꯆꯦꯝꯒꯤ ꯍꯥꯔ ꯃꯌꯥꯝ ꯑꯃ ꯁꯤꯖꯤꯟꯅꯔꯝꯗꯣꯏꯅꯦꯕ ꯃꯉꯣꯟꯗ
ꯑꯥ
ꯑꯁꯤꯒꯨꯝꯕꯁꯤꯅ ꯑꯩꯈꯣꯏ ꯍꯛꯆꯥꯡꯁꯤꯗꯗꯤ ꯃꯌꯥꯝ ꯑꯃ ꯁꯣꯛꯍꯜꯂꯦꯕ ꯃꯁꯥꯒꯤ ꯑꯣꯏꯕ ꯄꯥꯝꯕꯤꯗꯨꯒꯤ ꯀꯥꯟꯅꯕ ꯎꯝ ꯚꯤꯇꯥꯃꯤꯟꯁ ꯃꯈꯩꯗꯣ ꯑꯩꯈꯣꯏ ꯑꯩꯈꯣꯏ ꯃꯤꯑꯣꯏꯕꯅ ꯆꯥꯁꯤꯟꯕꯗ ꯍꯛꯆꯥꯡꯗ ꯐꯪꯕ ꯉꯝꯍꯟꯗ꯭ꯔꯦꯕ ꯑꯗꯨꯒꯨꯝꯕ ꯐꯠꯇꯕ ꯆꯤꯟꯗꯗꯤ ꯉꯥꯏꯍꯥꯛꯇꯪꯒꯤ ꯍꯧꯖꯕ ꯑꯗꯨꯒꯤꯗꯨꯅ ꯑꯩꯈꯣꯏꯅ ꯆꯥꯁꯤꯟꯈ꯭ꯔꯕ ꯃꯇꯨꯡꯗ ꯆꯍꯤ ꯑꯃ ꯑꯅꯤ ꯆꯍꯤ ꯀꯌꯥꯒꯤ ꯃꯇꯨꯡꯗ ꯑꯩꯈꯣꯏꯒꯤ ꯍꯛꯆꯥꯡꯁꯤꯗ ꯁꯣꯛꯍꯜꯂꯛꯏꯕ ꯃꯌꯥꯝꯁꯦ ꯁꯤꯁꯦ ꯉꯁꯤ ꯑꯩꯅ ꯍꯦꯛꯇ ꯆꯥꯏꯑꯦꯅ ꯉꯁꯤ ꯍꯦꯛꯇ ꯅꯥꯔꯛꯀꯗꯕ ꯅꯠꯇꯦꯕ ꯑꯗꯨꯏꯗꯨꯅ ꯀꯣꯟꯅ ꯇꯨꯡꯗ ꯃꯥꯡꯍꯜꯂꯛꯇꯧꯕ ꯍꯛꯆꯥꯡꯗ ꯐꯍꯜꯂꯛꯑꯣꯏꯗꯕ ꯃꯌꯥꯝꯁꯦ
ꯎꯝ
ꯑꯁꯤꯒꯨꯝꯕꯁꯤꯗꯤ ꯃꯤꯈꯩꯁꯦ ꯀꯌꯥ ꯅꯩꯅꯗ꯭ꯔꯦ ꯃꯅꯥ ꯃꯁꯤꯡ ꯊꯥꯕ ꯁꯤꯡꯁꯨ ꯃꯉꯥꯏ ꯄꯣꯠꯊꯣꯛ ꯌꯥꯝ ꯐꯖꯅ ꯄꯨꯊꯣꯛꯅꯕ ꯃꯁꯛ ꯐꯖꯅꯕ ꯑꯗꯨꯒꯨꯝꯕꯗ ꯈꯜꯂꯦ ꯍꯛꯆꯥꯡ ꯐꯅ ꯆꯥꯅꯕꯗꯤ ꯈꯟꯅꯗ꯭ꯔꯦꯕ
ꯍꯣꯏ ꯃꯨꯟꯗ꯭ꯔꯤꯕ ꯄꯣꯠꯇꯨꯕꯨ ꯍꯤꯗꯥꯛ ꯀꯥꯞꯁꯤꯜꯂꯒ ꯑꯗꯨꯝ ꯍꯥꯏꯗꯤ
ꯃꯨꯜꯍꯜꯂꯦ ꯑꯥ ꯑꯗꯨꯅꯦ ꯍꯩꯅꯧ ꯍꯩꯅꯧ ꯃꯨꯟꯗ꯭ꯔꯤꯕ ꯃꯇꯝꯗ ꯌꯦꯡꯉꯣ ꯍꯩꯅꯧ ꯃꯄꯥꯟ ꯁꯥꯗ꯭ꯔꯤꯕ ꯄꯥꯟꯕ ꯂꯣꯏ ꯃꯄꯥꯟ ꯁꯥꯗ꯭ꯔꯤ ꯃꯇꯝꯗ ꯍꯩꯅꯧ ꯃꯨꯜꯂꯒ ꯃꯄꯥꯟꯂꯣꯝꯗꯒꯤ ꯃꯌꯥꯝ ꯑꯃ ꯄꯨꯁꯤꯜꯂꯛꯏꯁꯦ ꯑꯩꯈꯣꯏ
ꯎꯝ
ꯎꯝ ꯍꯤꯗꯥꯛ ꯆꯥꯏꯔꯒ ꯃꯨꯜꯍꯜꯂꯒ ꯄꯨꯁꯤꯜꯂꯛꯄ ꯄꯣꯠꯅꯦꯕ ꯑꯗꯨꯏꯗꯨꯅ ꯄꯣꯠ ꯑꯩꯈꯣꯏꯅ ꯄꯣꯠꯇꯨ ꯆꯥꯔꯨꯕ ꯃꯇꯝꯗꯁꯨ ꯄꯣꯠꯇꯨꯒꯤ ꯒꯤ ꯖꯁ ꯑꯩꯈꯣꯏꯅ ꯉꯥꯏꯍꯥꯛꯇꯪ ꯆꯥꯕꯗ ꯃꯥꯒꯤ ꯃꯍꯥꯎꯗꯨ ꯈꯛꯇꯒꯤꯅꯦꯕ
ꯎꯝ
ꯑꯗꯨ ꯑꯌꯥꯝꯕꯅꯁꯨ ꯐꯖꯅꯗꯤ ꯍꯥꯎꯇꯕꯅꯦ ꯐꯛꯄꯒꯨꯝꯕ ꯁꯤꯟꯕ ꯃꯃꯨꯟ ꯐꯥꯅ ꯃꯁꯥꯒꯤ ꯃꯨꯟꯖꯕ ꯄꯣꯠꯇꯣ ꯅꯠꯇ꯭ꯔꯕꯅꯤꯅ
ꯑꯥ ꯃꯌꯥꯏ ꯆꯝꯕꯒꯨꯝꯕ ꯇꯧꯔꯒ
ꯃꯌꯥꯏ ꯆꯝꯕꯒꯨꯝꯕ ꯑꯗꯨꯃꯥꯏꯅ ꯇꯧꯔꯅꯤ ꯑꯗꯨꯒ ꯆꯥꯕꯗꯨꯁꯨ ꯐꯔꯔꯣꯏ ꯌꯦꯡꯕꯗꯗꯤ ꯃꯁꯛꯇꯤ ꯐꯖꯔꯅꯤ ꯐꯖꯕ ꯍꯥꯏꯁꯤꯃꯛꯇꯕꯨ ꯑꯥ ꯐꯖꯕ ꯍꯥꯏꯁꯤꯃꯛꯇꯕꯨ ꯑꯩꯈꯣꯏꯁꯨ ꯂꯣꯏꯅ ꯄꯥꯝꯃꯤꯗꯅ ꯂꯩꯅꯤꯡꯉꯤꯗꯅ ꯄꯣꯠ ꯑꯃ ꯌꯣꯜꯂꯝꯕ ꯃꯇꯝꯗ ꯑꯦ ꯃꯁꯛ ꯐꯖꯕ ꯈꯔ ꯐꯖꯕ ꯈꯟꯕꯤꯌꯨ ꯍꯥꯏꯗꯅꯀꯣ ꯃꯌꯥꯝꯁꯦ ꯐꯖꯕ ꯐꯖꯕ ꯊꯤꯕꯗ ꯊꯥꯔꯤꯕ ꯁꯤꯡꯒꯤꯁꯨ ꯌꯥꯝꯅ ꯂꯥꯜꯂꯦ ꯑꯗꯨꯗꯨꯒ ꯂꯩꯔꯤꯕ ꯎꯝ ꯑꯩꯈꯣꯏꯒꯤꯁꯨ ꯌꯥꯝꯅ ꯂꯥꯜꯂꯦ ꯂꯩꯔꯤꯕ ꯃꯌꯥꯝꯁꯤꯁꯨ ꯌꯥꯝꯅ ꯂꯥꯜꯂꯦ ꯍꯥꯏꯗꯤ ꯄꯨꯂꯞ ꯒ꯭ꯌꯥꯟ ꯇꯥꯃꯤꯟꯅꯕ ꯑꯃꯗꯤ ꯆꯪꯉꯦꯕ
ꯑꯥ ꯁꯤꯅ ꯐꯩ ꯁꯤꯅ ꯐꯠꯇꯦ ꯍꯥꯏꯕꯗꯣ ꯑꯗꯣ ꯑꯗꯨꯝ ꯈꯪꯅꯔꯤ ꯉꯥꯛꯇ ꯈꯛꯇꯅꯤ ꯈꯪꯉꯁꯨ ꯑꯗꯨꯝ ꯍꯥꯏꯗꯤ ꯂꯩꯁꯤꯜꯂꯛꯇꯕꯅꯤꯅꯀꯣ꯫ ꯃꯇꯝ ꯃꯇꯝꯒꯤꯗꯣ ꯑꯥ ꯑꯍꯥꯎꯕꯗꯤ ꯆꯥꯅꯤꯡꯕꯅꯤꯅ꯫
ꯍꯣꯏ ꯑꯗꯨꯕꯨ ꯀꯨꯞꯅ ꯅꯩꯅꯔꯒ ꯈꯣꯠꯅꯔꯒ ꯑꯗꯨꯝ ꯐꯖꯅ
ꯎꯝ꯫
ꯄꯨꯊꯣꯛꯄꯗꯤ ꯂꯣꯏꯅ ꯌꯥꯔꯤꯕ ꯉꯥꯛꯇꯅꯦꯕ꯫
ꯑꯥ꯫
ꯑꯗꯨꯕꯨ ꯑꯗꯨꯝ ꯃꯤ ꯃꯈꯩꯁꯦ ꯍꯥꯏꯗꯤ ꯍꯥꯏꯅꯕ ꯂꯩꯔꯤꯗꯨꯅꯦ ꯑꯐꯕꯗꯒꯤꯗꯤ ꯐꯠ ꯇꯕ ꯄꯣꯠꯅ ꯍꯦꯟꯅ ꯆꯨꯁꯤꯟꯕ ꯊꯨꯏ ꯄꯥꯝꯕ ꯍꯦꯜꯂꯦꯅ ꯑꯥ꯫ ꯍꯥꯏꯗꯨꯅꯦ ꯑꯗꯨ ꯃꯤꯃꯛꯇꯁꯨ ꯌꯥꯝ ꯐꯕꯁꯦ ꯏꯁꯣꯔꯅ ꯌꯥꯝ ꯊꯨꯅ ꯂꯧꯒꯤ꯫
ꯎꯝ꯫
ꯑꯦ ꯑꯗꯨꯝ ꯑꯗꯨꯃꯥꯏꯅ ꯍꯥꯏꯅꯩꯗꯅꯀꯣ꯫
ꯎꯝ꯫
ꯑꯐꯕ ꯍꯥꯏꯁꯤꯃꯛꯇꯁꯤꯕꯨ ꯐꯠꯇꯕꯅ ꯑꯗꯨꯝ ꯍꯦꯟꯅ ꯄꯥꯝꯃꯦꯁꯦ꯫ ꯑꯗꯨꯝ ꯑꯍꯜ ꯂꯃꯟꯅ ꯄꯥꯎꯔꯧ ꯑꯣꯏꯅ ꯑꯗꯨꯝ ꯑꯩꯈꯣꯏꯗ ꯍꯥꯏꯔ ꯂꯩꯔꯛꯑꯕ ꯄꯣꯠꯅꯦꯕ꯫
ꯎꯝ ꯑꯐꯕ ꯑꯃ ꯁꯦꯝꯃꯛꯄꯗꯗꯤ ꯃꯇꯝ ꯀꯨꯏꯅ ꯆꯪꯏ ꯐꯠꯇꯕ ꯑꯃ ꯇꯧꯔꯛ ꯄꯗꯨꯗꯗꯤ ꯃꯤꯀꯨꯞ ꯑꯃ ꯀꯨꯞꯄꯗꯅꯦ ꯑꯣꯏꯈꯤꯗꯣꯏꯁꯤ ꯐꯠꯇꯕ ꯍꯥꯏꯕꯁꯤꯗꯤ ꯎꯝ꯫
ꯆꯦꯡ ꯆꯦꯡꯀꯣꯛ ꯑꯃꯗ ꯀꯩꯅꯣ ꯑ ꯆꯒꯤꯡ ꯑꯃꯅ ꯃꯥꯡꯊꯣꯛꯑꯦꯅ ꯍꯥꯏꯅꯔꯤꯗꯨꯅꯤ ꯀꯩꯅꯣ꯫ ꯍꯥꯏꯗꯤ ꯑꯐ ꯑꯐꯕ ꯃꯌꯥꯝ ꯍꯥꯏꯗꯣ ꯐꯠꯇꯕ ꯑꯃꯗꯨ ꯌꯥꯎꯕꯗꯨꯅ ꯆꯦꯡ ꯆꯦꯡꯀꯧ ꯑꯁꯦꯡꯕꯗꯣ ꯃꯥꯡꯊꯣꯛꯑꯦꯅ꯫ ꯑꯗꯨꯅꯦ ꯑꯗꯨꯅ ꯁꯤꯒꯨꯝꯕ ꯃꯌꯥꯝ ꯑꯃꯁꯦ ꯃꯌꯥꯝ ꯄꯨꯝꯅꯃꯛ ꯃꯤ ꯑꯃꯈꯛꯇ ꯑꯩ ꯈꯛꯇ ꯅꯪ ꯈꯛꯇ ꯑꯇꯇꯥꯏ ꯑꯣꯏꯅ ꯒ꯭ꯌꯥꯟ ꯇꯥꯕ ꯅꯠꯇꯕ ꯃꯌꯥꯝ ꯄꯨꯝꯅꯃꯛ ꯒ꯭ꯌꯥꯟ ꯇꯥꯃꯤꯟꯅꯕ ꯑꯃꯗꯤ ꯆꯪꯉꯦꯕ ꯑꯐꯕ ꯈꯨꯟꯅꯥꯏ ꯑꯃ ꯑꯣꯏꯒꯦ ꯍꯥꯏꯇꯥꯔꯒꯗꯤ꯫
ꯎꯝ꯫ ꯍꯥꯏ ꯏꯁꯥ ꯏꯁꯥ ꯈꯛꯇ ꯈꯪꯖꯔꯒ ꯁꯣꯁꯥꯏꯇꯤ ꯑꯃ ꯐꯍꯟꯕꯗ ꯍꯥꯏꯗꯤ ꯀꯩꯁꯨ ꯑꯣꯏꯕꯗꯤ ꯌꯥꯔꯣꯏꯗꯅ꯫ ꯃꯤ ꯄꯨꯜꯂꯞ ꯈꯪꯃꯤꯟꯅꯔ ꯑꯦꯋꯥꯔꯅꯦꯁꯀꯨꯝꯕ ꯗꯩ ꯑꯗꯣ ꯂꯥꯏꯔꯤꯛ ꯈꯔ ꯍꯩꯖꯗꯕ ꯑꯣꯏꯇꯥꯔꯒꯁꯨ
ꯑ ꯑꯍꯩꯕꯁꯤꯡꯁꯤꯅ ꯐꯖꯅ ꯑ ꯁꯤꯒꯨꯝꯕ ꯂꯩ ꯁꯨꯃꯥꯏꯅ ꯇꯧꯕꯗꯤ ꯐꯠꯇꯦ ꯑꯩꯈꯣꯏꯅ ꯑꯉꯥꯡ ꯑꯣꯏꯔꯤꯀꯥꯟꯗꯒꯤ ꯑꯉꯥꯡꯁꯤꯡꯁꯤꯁꯨ ꯇꯝꯕꯤꯒꯗꯕꯅꯦꯕ꯫ ꯄꯣꯠ ꯑꯃ ꯆꯥꯕ ꯃꯇꯝꯗ ꯃꯐꯝꯗ ꯍꯦꯛꯇ ꯍꯨꯟꯗꯣꯛꯄ ꯌꯥꯗꯦ꯫
ꯑꯥ꯫
ꯐꯠꯇꯕ ꯍꯥꯞꯆꯤꯟꯕꯝꯗ ꯐꯖꯅ ꯍꯥꯞꯆꯤꯟꯒꯗꯕꯅꯤ꯫ ꯁꯤꯅ ꯁꯨꯃꯥꯏꯅ ꯁꯤꯖꯤꯟꯅꯒꯗꯕꯅꯤ꯫ ꯍꯥꯏꯕꯅꯆꯤꯡꯕꯁꯦ ꯐꯖꯅ ꯇꯥꯛꯄꯤꯒꯗꯕꯅꯦꯕ꯫ ꯑꯉꯥꯡ ꯑꯣꯏꯔꯤꯉꯩꯗꯩ ꯑꯥ ꯑꯉꯥꯡ ꯑꯣꯏꯕ ꯍꯧꯔꯛꯏꯉꯥꯏ ꯍꯥꯏꯁꯤꯗꯤ ꯑꯄꯦꯠꯄ ꯂꯩꯈꯣꯝꯒꯨꯝꯕꯅꯦ ꯑꯩꯈꯣꯏꯅ ꯁꯦꯝꯅꯤꯡꯕ ꯃꯑꯣꯡꯗ ꯁꯦꯝꯕ ꯌꯥꯏ ꯑꯗꯨꯅ ꯑꯐ ꯑꯐꯅ ꯁꯦꯝꯕꯤꯒꯗꯧꯅꯦꯕ ꯑꯗꯨ ꯑꯣꯏꯇꯥꯔꯗꯤ ꯅꯣꯡꯃ ꯁꯣꯏꯗꯃꯛꯀꯤ ꯌꯥꯝꯅ ꯐꯕ ꯁꯣꯁꯥꯏꯇꯤ ꯑꯃꯗꯣ ꯁꯣꯏꯗꯅꯃꯛꯀꯤ ꯑꯣꯏꯔꯛ ꯀꯅꯦꯕ꯫
ꯀꯌꯥꯝ ꯃꯣꯠꯁꯤꯜꯂꯝ ꯇꯥꯔꯒꯁꯨ ꯍꯥꯏꯗꯤ ꯄꯤꯛꯏꯉꯩ ꯗꯒꯤ ꯃꯣꯏ ꯖꯦꯅꯦꯔꯦꯁꯟꯗꯨꯃ ꯁꯦꯝꯗꯣꯛꯈ꯭ꯔꯕꯅꯤꯅ ꯑꯇꯣꯞꯄ ꯈꯣꯏꯅ ꯆꯥꯎꯈꯠꯂꯛꯄ ꯃꯇꯝꯗ ꯑꯣꯜꯂꯛꯇꯣꯔꯤꯕ ꯖꯦꯅꯦꯔꯦꯁꯟꯗꯨꯗꯤ ꯍꯥꯏꯗꯤ ꯐꯖꯕ ꯑꯣꯏꯗꯣꯏꯅꯦꯕ ꯑꯐꯕ ꯑꯗꯣ
ꯎꯝ ꯍꯣꯏ ꯑꯗꯨꯗꯤ ꯊꯝꯃꯁꯤꯀꯣ
ꯍꯣꯏ ꯊꯝꯃꯁꯦ
ꯑ